ꯀꯗꯩꯩꯅꯣ
ꯋꯥꯀꯤ ꯆꯠꯂꯒ ꯃꯂꯑ
ꯋꯥꯋꯀꯤꯡ ꯆꯠꯂꯤꯕ
ꯂꯥꯛꯑ ꯂꯑ
ꯎꯝ
ꯅꯪꯦ
ꯑꯩꯗꯤ ꯗꯨꯀꯥꯟ ꯐꯪꯕꯗꯩ ꯆꯪꯉꯛꯑꯒꯅꯤ
ꯗꯨꯀꯥꯟ ꯅꯣꯏ ꯗꯨꯀꯥꯟꯁꯦ ꯀꯩꯀꯩ ꯌꯣꯟꯕ꯭ꯔꯣ
ꯑꯩꯈꯣꯏ ꯗꯨꯀꯥꯟꯁꯦ ꯒ꯭ꯔꯣꯁꯔꯤ ꯑꯥꯏꯇꯦꯝꯁꯀꯨꯝꯕ ꯑꯗꯗꯤ ꯀꯣꯁꯃꯦꯇꯤꯛꯁꯨ ꯈꯔ ꯈꯔ ꯌꯥꯎꯋꯦ ꯑꯗꯨꯒ ꯂꯥꯏꯔꯤꯛ ꯁ꯭ꯇꯦꯁꯅꯔꯤꯁꯨ ꯈꯔ ꯈꯔ ꯌꯥꯎꯋꯦ
ꯑꯁ ꯄꯨꯜꯦꯥꯏ ꯑꯗꯨ ꯇ ꯁꯤ
ꯑ ꯃꯦꯛꯦꯛꯁꯣ ꯑꯣꯏꯅꯅꯦ ꯇꯧꯕ
ꯌꯥꯝ ꯆꯥꯎꯕ꯭ꯔ ꯑꯗꯣ
ꯌꯥꯝꯝ ꯆꯥꯎꯕꯗꯤ ꯅ ꯇꯦꯗ
ꯄꯩꯁꯥ ꯍꯅ ꯂꯥꯛꯔꯝꯒꯅꯤ ꯑꯗꯨꯁꯨ
ꯑ ꯑꯗꯨ ꯁꯨ ꯑꯗꯨꯝ ꯂꯥꯛꯑꯦ ꯂꯩꯀꯥꯏ ꯂꯩꯀꯥꯏꯒꯤꯅꯤꯅꯀꯣ
ꯎꯝ ꯑꯗ ꯊꯕꯁꯤ ꯁꯨ ꯅꯪ ꯑꯗꯨꯃꯥꯏꯅ ꯐꯝ
ꯑꯗꯨꯗꯤ ꯑꯗꯨꯗꯤ ꯑꯩꯈꯣꯏ ꯃꯃꯥ ꯍꯣꯏꯒꯤꯅꯤ ꯏꯅꯥ ꯑꯩꯒꯤꯗꯤ
ꯇꯧꯔꯒ ꯐꯝꯈ꯭ꯔꯒꯦ ꯍꯥꯏꯕꯅꯦ
ꯑ ꯍꯗ ꯅꯍꯥꯟꯒꯤꯗꯣ ꯊꯥꯖꯟꯁꯤꯔ ꯇꯧꯕꯅꯦ ꯊ ꯊꯥꯖꯟ ꯊꯣꯡꯈ꯭ꯔꯦ ꯍꯦꯟꯖꯥꯡꯗꯗꯤ ꯊ ꯍꯣꯡꯗ꯭ꯔꯤ ꯍꯟꯖꯗ ꯊꯣꯡꯗꯨ ꯆꯥꯛꯇꯤ ꯊꯥꯡꯒꯠꯂꯝꯃꯦ ꯑꯗꯨꯒ ꯑꯩꯗꯣ ꯅꯪꯉꯣꯟꯗ ꯍꯥꯏꯁꯤꯔꯥꯅ ꯇꯧꯔꯝꯕ ꯅꯍꯥꯟ ꯑꯃ ꯊꯥꯔꯛꯄꯗꯣ
ꯎꯝ
ꯊꯥꯖꯤꯟꯁꯤꯔꯅ ꯈꯟꯕꯅꯦ ꯑꯗꯣ ꯃꯣꯏꯒꯤꯗꯣ ꯅꯝꯕꯔꯗꯨꯗ ꯊꯥꯖꯤꯟꯒꯗ꯭ꯔꯥ ꯀꯃꯥꯏꯅ ꯇꯧꯕ ꯅꯣꯏ ꯏꯃꯦꯜꯁꯨ ꯌꯥꯎꯗꯦ ꯑꯗꯣ ꯏꯃꯦꯜꯗ ꯊꯥꯖꯤꯟꯕ꯭ꯔꯥ ꯀꯥꯏꯗ ꯊꯥꯖꯤꯜꯂ
ꯏꯃꯦꯜꯒꯤꯗꯤꯁꯨ ꯈꯪꯗꯦꯀꯣ ꯑꯩ ꯑꯅꯤꯔꯥ ꯊꯥꯈꯤꯕꯗꯣ
ꯎꯝ ꯀꯩꯅꯣꯗ ꯊꯥꯕ꯭ꯔꯕ ꯋꯥꯆꯦꯞꯇ ꯊꯥꯕ꯭ꯔꯥ ꯀꯩꯗ ꯊꯥꯈꯤꯕ
ꯑꯩꯁꯦ ꯊꯖꯟ ꯑꯗꯨꯝ ꯊꯕꯛ ꯈꯨꯗꯤꯡꯒꯤ ꯊꯥꯖꯤꯟꯈꯤꯕꯗꯣ ꯌꯥꯝꯃꯟꯕꯒꯤ ꯀꯥꯎꯔꯦ ꯑꯩꯁꯨ
ꯑꯣ ꯍꯧꯖꯤꯛ ꯀꯩꯝ ꯇꯧꯗ꯭ꯔꯤꯕ ꯑ
ꯑꯩ ꯋꯥꯆꯦꯞꯗ ꯊꯥꯖꯤꯟꯕꯤ ꯊꯥꯖꯤꯜꯂꯦ ꯑꯗꯨꯒ ꯏꯃꯦꯜꯗꯁꯨ ꯈꯪꯉꯤꯀꯣ ꯏꯃꯦꯜꯒꯤꯁꯦ ꯃꯣꯏ ꯏꯃꯦꯜ ꯄꯤꯕꯗꯣ ꯈꯔ ꯇꯣꯉꯥꯟꯕꯒꯨꯝ ꯇꯧꯋꯤꯅꯦ
ꯑꯗꯨꯒ
ꯑꯣ ꯏꯃꯤꯌꯥꯗ ꯊꯥꯖ꯭ꯔꯦ ꯏꯃꯌꯥꯗ ꯌꯥꯗ꯭ꯔꯦ
ꯑꯃꯦꯂ ꯌꯥꯎꯗ
ꯑꯩꯁꯦ ꯊꯕꯛ ꯍꯟꯗꯛꯁꯦ ꯌꯥꯝꯗꯤ ꯊꯥꯖꯤꯟꯈꯤꯕꯅꯦꯕ ꯑꯗꯨꯝ ꯔꯤꯖꯨꯝꯃꯦꯕ ꯏꯃꯦꯜꯗꯔ ꯀꯩꯀꯥꯏꯗ ꯃꯤ ꯈꯔꯗꯤ ꯀꯥꯎꯔꯛꯑꯦ ꯃꯤ ꯈꯔꯗ ꯑꯗꯨꯝ ꯀꯩ ꯍꯥꯏꯗꯣꯏꯔꯥ ꯀꯥꯎꯔꯛꯇꯕꯁꯨ ꯌꯥꯎꯕꯀꯣ
ꯎꯝ
ꯁꯤꯁꯨ ꯏꯟꯇꯔꯚꯤꯌꯨ ꯆꯠꯂꯦꯕ ꯑꯩꯗꯣ
ꯑꯥ
ꯁꯦ ꯄꯣꯔꯣꯝꯄꯥꯠ ꯅꯠꯇꯦ ꯖꯤꯅꯤꯝꯁ ꯃꯅꯥꯛꯇꯛ ꯀꯩꯅꯣ ꯏꯁꯇꯔꯟ ꯗꯥꯏꯅꯣꯁꯇꯤꯛ ꯁꯦꯟꯇꯔ ꯍꯥꯏꯌꯦ ꯑꯗꯨꯗ ꯊꯖ ꯏꯟꯇꯔꯚꯤꯌꯨ ꯂ ꯇꯧꯗꯤ ꯇꯧꯈꯤꯕꯅꯦ ꯈꯪꯗꯦ ꯑꯗꯣ ꯁꯣꯂꯦꯛ ꯇꯧꯔꯁꯨ ꯌꯥ ꯐꯔꯦ ꯇꯧꯗ꯭ꯔꯁꯨ ꯌꯥꯏ ꯑꯩꯗꯤ ꯑꯗꯨꯝ ꯂꯝꯕꯤ ꯂꯥꯞꯄꯅꯤꯅ ꯅꯪꯗꯤ ꯀꯩꯀꯩ ꯇꯧꯕ ꯍꯟꯗꯛꯁꯦ
ꯑꯁ ꯑꯩꯗꯤ ꯀꯩꯝ ꯇꯧꯗꯦ ꯌꯨꯝꯗ ꯑꯗꯨꯝ ꯂꯩꯕꯗꯣ
ꯅꯣꯏ ꯅꯃ ꯑꯥ ꯕꯕꯥ ꯀꯩ ꯍꯥꯏꯒꯦ
ꯏꯃꯥ ꯕꯕꯥ ꯊꯤꯌꯣꯑꯣ ꯍꯥꯏꯌꯦ ꯑꯗ ꯑꯈꯣꯏ ꯕꯕꯥꯅꯗꯤ ꯑꯌꯥꯝꯕꯅ ꯀꯩꯅꯣ ꯇꯧꯕ ꯃꯥꯅ ꯄꯥꯝꯕꯗꯤ ꯑꯩꯗꯣ ꯀꯩꯅꯣ ꯇꯧꯕ ꯊꯕꯛ ꯑꯃ ꯇꯧꯕꯗꯣ ꯑꯗꯨꯒꯤ ꯃꯍꯨꯠꯇ ꯑꯦꯝ-ꯑꯦꯒꯨꯝꯕ ꯇꯧꯕ ꯅꯠꯇ꯭ꯔꯒ ꯀꯣꯆꯤꯡ ꯆꯠꯄꯅ ꯑꯗꯨꯝ ꯇꯧꯕ
ꯑꯣ
ꯑꯗꯣ ꯈꯪꯗꯦꯗ
ꯅꯪꯅ ꯄꯥꯝꯕꯗꯨ ꯇꯧꯔꯣꯅꯦꯗ ꯑꯍ ꯈꯪꯗꯦ
ꯎꯨꯝ
ꯑꯩꯅꯗꯤ ꯁꯦꯟꯗ꯭ꯔꯥꯡ ꯁꯦꯟꯗ꯭ꯔꯥꯡ ꯃꯣꯏꯅ ꯀꯣꯜ ꯇꯧꯕꯅꯦꯕ ꯇꯧꯔꯒ ꯍꯪꯕꯅꯤꯕ ꯊꯕꯛꯀꯤ ꯃꯇꯥꯡꯁꯦ ꯑꯥ ꯂꯩꯒꯗ꯭ꯔꯥ ꯍꯥꯏꯅ ꯍꯥꯏꯔꯒ ꯔꯤꯖꯨꯃꯅꯤ ꯑꯃꯒ ꯊꯥꯔꯛꯑꯣ ꯍꯥꯏꯅ ꯊꯥꯈꯤꯕꯅꯦ ꯑꯗꯣ ꯉꯁꯥꯏꯗꯣ ꯑꯃꯨꯛ ꯇꯧꯔꯛꯄꯀꯣ ꯍꯥꯏꯁ ꯑꯥꯔꯅ ꯑꯥ ꯋꯥꯔꯗꯦꯟꯒꯨꯝꯕꯗꯤ ꯇꯧꯅꯤꯡꯗꯕ꯭ꯔꯥ ꯍꯥꯏꯅ ꯍꯥꯏꯔꯛ ꯄ ꯑꯁꯤ ꯄꯥꯡꯒꯩꯗ ꯍꯥꯏꯌꯦꯅꯦ ꯀꯔꯤ ꯃꯣꯝ ꯏꯁꯀꯨꯜ ꯍꯥꯏꯕ꯭ꯔꯥ ꯑꯗꯨ ꯍꯣꯁꯇꯦꯜ ꯋꯥꯔꯗ ꯔꯗꯦꯟꯒꯨꯝꯕ ꯇꯧꯅꯤꯡꯕ꯭ꯔꯥ ꯍꯥꯏꯅꯗꯤ ꯍꯥꯏꯔꯛꯄ ꯑꯗ ꯋꯥꯏꯅ ꯑꯥ ꯑꯉꯥꯡ ꯁꯦꯟꯅꯕꯁꯦ ꯑꯗꯨꯒꯤ ꯑꯩ ꯏꯟꯇꯔꯦꯁ ꯌꯥꯎꯗ꯭ꯔꯦ ꯑꯗꯨ ꯑꯇꯩ ꯊꯕꯛꯀꯨꯝꯕ ꯍꯥ ꯑꯥ ꯂꯩꯔꯗꯤ ꯍꯥꯏꯕꯤꯔꯛꯑꯣ ꯍꯥꯏꯔꯒ ꯃꯥꯗꯣ ꯑꯁꯤ ꯁꯉꯥꯏꯄ꯭ꯔꯧ ꯑꯦꯌꯥꯔꯄꯣꯔꯠ ꯔꯣꯗ ꯇꯥ ꯍꯥꯏ ꯑꯣ ꯁꯦꯜꯁ ꯀꯟꯁꯜꯇꯦꯟꯒꯤꯅꯤ ꯍꯥꯏꯌꯦ ꯑꯗꯨ ꯇꯧꯅꯤꯡꯕ꯭ꯔꯥ ꯍꯥꯏꯅ ꯍꯥꯏꯔꯛꯄ ꯑꯩꯅ ꯍꯣꯏ ꯑꯦꯄ꯭ꯂꯥꯏ ꯇꯧꯒꯦ ꯍꯥꯏꯔꯒ ꯑꯃꯨꯛꯀ ꯔꯤꯖꯨꯝꯃꯦ ꯗꯣ ꯏꯗꯤꯠ ꯇꯧꯔꯒ ꯊꯥꯔꯛꯑꯣ ꯍꯥꯏꯕꯒꯤ ꯊꯥꯈꯤꯕꯅꯦ ꯈꯪꯗꯦ
ꯈꯪꯗꯦꯗ ꯄꯨꯟꯁꯤꯁꯦ ꯑꯗꯣ ꯋꯥꯟ ꯏꯌꯥꯔ ꯑꯦꯛꯁ ꯄꯔꯦꯟꯁ ꯍꯥꯏꯕ
ꯀꯩ ꯄꯣꯁꯇꯅꯣ ꯅꯪꯅ ꯊꯥꯕ
ꯑꯦꯀꯥꯎꯟꯇꯦꯟꯗꯣ
ꯎꯨꯝ ꯑꯗꯨ ꯅ ꯑꯗꯨꯒ ꯁꯦꯜꯁ ꯑꯦꯖꯤꯀꯦꯇꯤꯞ ꯑꯣꯏꯁꯨ ꯂꯩꯕ ꯃꯥꯂꯦꯅ
ꯎꯨꯝ ꯁꯦꯜꯁ ꯑꯦꯖꯤ ꯑꯦꯀ꯭ꯌꯨꯇꯤꯕ ꯂꯣꯝꯗ ꯆꯠꯈ꯭ꯔꯗꯤ ꯑꯩꯅ ꯑꯃꯨꯛ ꯑꯦꯀꯥꯎꯟꯇꯦꯟ ꯄꯥꯝꯃꯤꯁꯦ ꯐꯪꯉꯣꯏꯗ꯭ꯔꯥꯅ
ꯑꯣ ꯑꯗꯨꯗꯤ ꯎꯝ ꯑꯗꯨꯁꯨꯅꯤ
ꯎꯝ
ꯊꯤꯕꯅꯦ ꯊꯤꯕꯅꯦ ꯑꯗꯣ ꯈꯪꯗꯦꯅꯦ ꯇꯂꯥꯎꯁꯨ ꯌꯥꯝ ꯌꯥꯝ ꯄꯤꯛꯄꯨꯀꯣ
ꯎꯝ ꯎꯝ ꯍ ꯌꯥꯝ ꯄꯤꯛꯅꯩꯌꯦ ꯑꯗꯨꯒ ꯀꯩꯅꯣꯁꯨ ꯇꯧꯗꯦ ꯑ ꯀꯩ ꯍꯥꯏꯅꯤ ꯃꯐꯝꯁꯨ ꯑꯗꯒꯤ ꯑꯦꯛꯁꯄꯤꯔꯤꯌꯦꯟꯁ ꯑꯗꯨ ꯑꯗꯥ ꯄ꯭ꯔꯥꯏꯚꯦꯠꯅꯤꯅ ꯇꯝꯕꯁꯨ ꯉꯝꯗꯦꯅ
ꯎꯝ ꯑꯗꯨꯒꯤꯅꯦ ꯑꯩꯒꯤ ꯂꯩꯐꯝꯒ ꯍꯥꯏꯔꯗꯤ ꯑꯃꯨꯛꯀꯥꯏꯒꯤꯁꯨ ꯄꯨꯔꯥ ꯕꯦꯔꯥ ꯇꯥꯏ
ꯀꯟꯗꯨꯅꯦ ꯑꯗꯣ ꯅꯪꯗꯣ ꯍꯥꯟꯅꯒꯤ ꯂꯩꯐꯝꯗ ꯑꯃꯨꯛ ꯄꯩꯁꯥꯗꯣ ꯁꯦꯐ ꯑꯣꯏꯅꯅꯕ ꯏꯆꯤꯟ ꯏꯅꯥꯎꯒ ꯂꯩꯃꯤꯟꯅꯕꯗꯤ ꯀꯩ ꯀꯥꯏ
ꯊꯕꯛꯀꯤ ꯃꯇꯥꯡꯗ ꯍꯧꯖꯤꯛꯁꯦ ꯈꯜꯂꯒ ꯂꯩꯕꯅꯦ ꯑꯩꯁꯦ ꯊꯕꯛ ꯍꯥꯏꯕꯗꯤ ꯃꯐꯝꯗꯣ
ꯎꯝ
ꯈꯔ ꯀꯩ ꯍꯥꯏꯗꯔꯦ ꯈꯪꯗꯦ ꯊꯕꯛꯀꯤ ꯃꯇꯥꯡꯗꯅꯦ ꯍꯧꯖꯤꯛꯁꯦ ꯕꯦꯔꯥ ꯄꯥꯔꯤꯁꯦ
ꯎꯝ ꯑ
ꯅꯪ ꯑꯗꯣ ꯅꯍꯥꯟꯒꯤꯗ ꯂꯟꯁꯀꯤ ꯑꯗꯨ ꯅꯨꯄꯤꯕꯨꯗꯤ ꯑꯃꯨꯛꯀ ꯐꯥꯎꯅꯗ꯭ꯔꯦ ꯀꯃꯥꯏꯅ ꯇꯧꯋꯦ
ꯑꯗꯨꯝ ꯐꯥꯎꯅꯗ꯭ꯔꯦꯗ
ꯑꯣ ꯑꯗꯨ꯭ꯔꯒ ꯅꯪ ꯂꯩ ꯑꯩꯣꯟ ꯊꯥꯔꯛꯄ ꯂꯩꯗ ꯂꯧꯒꯦ ꯍꯥꯏꯔꯒ ꯀꯜ
ꯑꯣ ꯑꯗꯨꯗꯣ ꯃꯈꯣꯏ ꯇ ꯀꯩꯅꯣꯣꯔꯣꯝꯗꯁꯨꯅꯦ ꯀꯔꯤ ꯀꯪꯂꯥ ꯂꯩꯕ ꯗꯣ
ꯑꯣꯧ ꯀꯪꯂꯥꯁꯨ ꯂꯩꯕꯅꯦ ꯍꯣꯏ ꯍꯣꯔꯦꯟꯋꯦ ꯑꯩ ꯑꯦ ꯍꯣꯔꯦꯟꯂ ꯉꯁꯤꯦ ꯁꯥꯏꯗ ꯎꯋꯦꯕ ꯑ ꯀꯪꯂꯥ ꯄꯨꯈ꯭ꯔꯤ ꯃꯅꯥꯛꯇ ꯑꯥ ꯑꯗꯨꯁꯨ ꯂꯩꯌꯦ ꯑꯥ ꯑꯩ ꯎ ꯉꯔ ꯉꯁꯥꯏꯗꯣ
ꯎꯝ
ꯑꯩ ꯎ ꯀꯩꯅꯣ ꯆꯠꯄ ꯀꯥꯟꯗ ꯏꯟꯇꯔꯚꯌꯨꯠ ꯆꯠꯄ ꯀꯥꯟꯗ ꯑꯩꯗꯣ ꯑꯣꯇꯣꯗꯒꯤ ꯌꯦꯡꯉꯛꯄ ꯀꯥꯟꯗ ꯎꯕ ꯑꯣ ꯑꯁꯤꯁꯨ ꯐꯖꯅ ꯄꯥꯜꯂꯤꯅꯦ ꯍꯥꯏꯅ
ꯑ ꯑꯗ ꯑꯥꯎ ꯑꯩꯣꯏ ꯑꯗꯣ ꯑꯗꯣ ꯑꯩꯅꯁꯨ ꯑꯗꯨꯒꯤꯗꯨꯁꯨ ꯃꯈꯣꯏꯅ ꯑꯗꯨꯗ ꯆꯪꯕ ꯐꯔꯛ ꯇꯥꯔꯒꯗꯤ ꯃꯈꯣꯏꯅꯗꯤ ꯑꯗꯨꯗ ꯂꯩꯔꯦ ꯍꯥꯏꯕ ꯑꯗ ꯑꯩꯅ ꯑꯗ ꯆꯪꯕ ꯐꯔꯛ ꯇꯥꯕꯁꯨ ꯌꯥꯎꯏꯅꯦ
ꯍꯣꯏ ꯀꯪꯂꯥꯗꯗꯤ ꯍꯣꯏ ꯐꯔꯛ ꯍꯥꯏ ꯍꯥꯏꯗꯤ ꯃꯇꯥꯏ ꯁꯥꯏꯠꯇꯅꯤꯕ ꯄꯨꯈ꯭ꯔꯤ ꯃꯅꯥꯛꯇꯅꯤꯕ ꯑꯗꯨꯣ ꯆꯪꯕ ꯐꯔꯛ ꯈꯔꯗꯤ ꯇꯥꯒꯗꯕ ꯃꯥꯜꯂꯦ
ꯑꯗꯒꯤ ꯃꯈꯣꯏ ꯆꯪꯍꯟꯗꯕꯁꯨ ꯌꯥꯎꯗ꯭ꯔꯥ ꯑꯗꯨꯅ ꯁꯤ ꯑꯣꯔꯦꯟ ꯏꯁꯦꯜ ꯀꯣꯂꯦꯖ ꯃꯅꯨꯡ ꯆꯪꯉꯒ ꯊꯤꯔꯨꯔꯣ ꯍꯥꯏꯔꯒ ꯑꯩꯗꯣ ꯃꯈꯣꯏꯗ ꯐꯣꯇꯣꯁꯨ ꯊꯥꯕꯤꯈ꯭ꯔꯦ
ꯂꯥꯛꯑꯣꯗꯤ ꯂꯥꯛꯕꯨꯅꯦ ꯍꯥꯏꯕ꯭ꯔ ꯑꯗꯣ
ꯑ ꯂꯧꯧꯕꯅꯤꯗ ꯑꯃꯨꯛ ꯍꯣꯏꯔ ꯑꯗꯨꯝ ꯂꯥꯏ ꯈꯔꯝꯒꯅꯤ ꯑꯉꯥꯡꯗꯒꯤꯀꯣ ꯑꯁ ꯅꯨꯡꯉꯥꯏꯇꯦ ꯑꯉꯥꯡꯗꯣ ꯅꯍꯥꯟꯁꯨ ꯃꯔꯨ ꯀꯣꯛꯄ ꯀꯗꯣ ꯑꯗꯨꯗ ꯇꯧꯕ ꯑꯗꯨꯒ ꯃꯤꯒꯤ ꯃꯤꯒꯤ ꯑꯉꯥꯡꯉꯩꯩꯅ ꯋꯥꯗꯣ ꯉꯥꯡꯉꯦ ꯃꯥꯅ ꯉꯥꯡꯗꯕꯗꯣ ꯎꯔ ꯅꯨꯡꯗꯤ ꯅꯨꯡꯉꯥꯏꯇꯕ
ꯑꯗ ꯑꯗꯨꯝ ꯀꯥꯞꯂꯁꯨ ꯑꯗꯨꯝ ꯃꯈꯣꯟ ꯊꯣꯛꯇꯕ꯭ꯔꯥꯅ ꯀꯥꯞꯇꯕ꯭ꯔꯥꯅꯦ
ꯀꯞꯄꯦ ꯑꯁ ꯀꯞꯄꯒꯤ ꯃꯈꯣꯟꯗꯤ ꯇꯥꯅꯤꯡꯗꯕ ꯐꯕ ꯌꯥꯎꯕꯖꯥꯠꯅꯤꯗ ꯑꯗ ꯃꯥꯒꯤ ꯃꯃꯥꯒ ꯃꯄꯥꯒꯅꯁꯨ ꯈꯔ ꯀꯦꯍꯟꯕ ꯍꯥꯏꯇꯥꯔꯦꯀꯣ ꯋꯥꯔꯤꯗꯣ ꯁꯥꯗꯕꯤꯗ ꯑꯉꯥꯡꯗꯨꯅ ꯍꯥꯏꯗꯤ ꯑꯦꯛꯁꯟ ꯇꯧꯔꯒ ꯃꯃꯥ ꯃꯄꯥꯗꯨꯅ ꯑꯗꯨꯝ ꯏꯟꯅꯔꯒ ꯌꯥꯕ
ꯑꯗꯨꯒꯤꯁꯨ ꯑꯣꯏꯔꯝꯕ ꯌꯥꯏ
ꯑꯗꯨꯝ ꯑꯗꯨꯗꯨꯅ ꯑꯉꯥꯡꯗꯣ ꯑꯁ ꯋꯥ ꯉꯥꯡꯗ꯭ꯔꯁꯨ ꯌꯥꯏ ꯑꯦ ꯈꯟꯂꯛꯄ ꯑꯣꯏꯔꯝꯒꯅꯦꯕ ꯁꯣꯏꯗꯅ
ꯎꯝ
ꯑꯗꯨꯅ ꯇꯧꯒꯅꯨ ꯇꯧꯒꯅꯨ ꯍꯥꯏꯕꯁꯨ ꯃꯃꯥ ꯃꯄꯥꯁꯨ ꯑꯗꯨꯝ ꯅꯨꯡꯁꯤꯔꯤꯅꯦꯅ ꯑꯗꯨꯝ
ꯑꯃꯈꯛ ꯑꯣꯏꯕꯅꯤꯅꯀꯣ
ꯑ ꯆꯍꯤ ꯇꯔꯦꯠ ꯅꯤꯄꯥꯜꯒꯤ ꯃꯇꯨꯡꯗ ꯌꯥꯎꯕꯅꯤꯅ
ꯑꯗꯣ ꯑꯉꯥꯡꯗꯣ ꯆꯍꯤ ꯀꯌꯥ ꯁꯨꯔꯦ ꯍꯥꯏꯕ
ꯑꯉꯥꯡꯗꯣ ꯐꯣꯔ ꯃꯔꯤꯒ ꯈꯔ ꯍꯦꯜꯂꯛꯑꯦ ꯐꯥꯏꯚꯃꯨꯛ ꯁꯨꯗꯔꯦ
ꯀꯗꯤ ꯁꯀꯣꯄꯥꯕ ꯌꯥꯕ ꯆꯍꯤ
ꯃꯥꯅꯦ ꯁ꯭ꯀꯨꯜ ꯀꯥꯕ ꯌꯥꯕ ꯆꯍꯤꯗꯨꯗꯅꯦ ꯃꯃꯥꯗꯨꯗ ꯑꯗꯨꯝ ꯄꯥꯝꯕꯤꯌꯣꯅ ꯀꯞꯄꯒꯅꯦ ꯃꯥꯥꯁꯦ ꯁꯨꯡꯉꯥꯡ ꯉꯥꯡꯗ꯭ꯔꯦ ꯑꯦꯛꯇꯤꯡ ꯑꯗꯨꯝ ꯇꯧꯔ ꯂꯩꯔꯦ ꯍꯣꯏ ꯃꯥꯅ ꯌꯥꯝ ꯀꯞꯄ ꯀꯥꯟꯗ ꯃꯃꯥꯕ ꯕꯕꯥꯕꯨꯗꯤ ꯀꯧꯏꯀꯣ ꯑꯗꯨꯗꯨꯒ ꯑꯦꯅꯤꯃꯦꯜꯁꯀꯨꯝꯕ ꯎꯔꯛꯄ ꯀꯥꯟꯗ ꯑꯦ ꯇꯥꯏꯒꯔ ꯂꯥꯏꯑꯣꯣꯟꯒꯗꯤ ꯍꯥꯏꯖꯔꯒꯁꯨ ꯃꯤ ꯑꯃ ꯑꯣꯏꯕꯒꯤ ꯁꯥꯟꯅꯕ ꯍꯥꯏꯗꯦꯅ ꯕꯦꯃ ꯆꯥꯛ ꯆꯥꯔꯕꯣ ꯀꯥꯏꯅꯒ ꯍꯪꯕ ꯈꯣꯠꯄ ꯇꯧꯕꯗꯨꯗꯤ ꯌꯥꯗ꯭ꯔꯦꯕ
ꯑꯗꯨꯗꯤ ꯃꯥꯒꯤ ꯐ꯭ꯔꯦꯟꯁꯒꯨꯝꯕꯗꯤ ꯂꯩꯇꯕꯅꯦ ꯍꯥꯏꯕ
ꯐ꯭ꯔꯦꯟꯁꯀ ꯁꯥꯟꯅꯍꯜꯂꯁꯨ ꯑꯗꯨꯝ ꯅꯤꯡꯅꯤꯉꯥꯏ ꯍꯦꯟꯅ ꯇꯧꯕꯗꯨ ꯃꯥꯒꯤ ꯑꯄꯥꯝꯕ ꯇꯧꯒꯦ ꯍꯥꯏꯕꯒꯤ ꯈꯣ ꯃꯨꯟꯅꯔꯒꯅꯤ ꯉꯥꯏ ꯍꯦꯟꯅ ꯇꯧꯕꯗꯣ ꯑꯣꯏꯕ
ꯕꯤꯔꯌꯥꯅꯤ ꯂꯩꯕꯤꯉꯑꯦ
ꯎꯝ
ꯑ ꯂꯩꯔ ꯐꯖ ꯊꯨꯅ ꯂꯧꯔꯒ ꯂꯥꯏ ꯈꯨꯔꯝꯨꯔꯒ ꯐꯕ ꯑꯣꯏꯁꯅ
ꯚꯅ ꯇ ꯎꯇꯥꯅꯤ
ꯌꯨꯝꯗ ꯑꯗꯨꯝ ꯂꯩꯕꯗꯤ ꯅꯨꯡꯉꯥꯏꯕ꯭ꯔꯣ ꯀꯃꯥꯏꯅ ꯇꯧꯒꯦ
ꯑꯁ ꯁꯗꯨꯅꯨꯡꯉꯥꯏ ꯗꯦꯗꯥ ꯃꯤꯅ ꯀꯩꯒꯤꯅ ꯀꯩꯒꯤꯅ ꯑꯃꯨꯛ ꯍꯪꯉꯛꯄꯗꯣ ꯈꯨꯝꯅꯤꯡꯉꯥꯏ ꯂꯩꯇꯦꯗ ꯏꯀꯥꯏꯕꯗꯣ ꯍꯥꯏꯗꯤ ꯄꯤꯗꯕꯅꯦ ꯍꯥꯏꯔꯁꯨ ꯍꯥ
ꯊꯕꯛ ꯀꯩꯒꯤ ꯇꯣꯛꯄ꯭ꯔꯣ ꯀꯥꯏꯅ ꯍꯪꯉꯛꯇ꯭ꯔꯣ꯫
ꯑꯥ ꯑꯗꯨ ꯍꯪꯉꯛꯄꯒꯤ ꯈꯨꯝꯕꯝ ꯈꯪꯗꯕꯗꯣ꯫ ꯑꯗꯣ ꯑꯩꯗꯣ ꯊꯝꯃꯒꯦ ꯑꯥ꯫ ꯊꯝꯃꯦꯀꯣ꯫
ꯑ ꯍꯣꯏ ꯍꯣꯏ ꯎꯝ꯫